ꯀꯩꯗꯧꯔꯤꯒꯦ
ꯑꯩꯌꯣ ꯀꯩꯁꯨ ꯇꯧꯗꯦꯗ
ꯑꯣ ꯍꯝ ꯀꯩꯀꯩ ꯇꯧꯅꯤ ꯍꯧꯖꯤ ꯑ ꯉꯁꯤꯗꯤ
ꯁꯨ ꯇꯧꯅꯤꯡꯉꯥꯏ ꯂꯩꯇꯦꯗ ꯗꯪꯈꯔ ꯁꯪꯅꯤꯥꯡꯉꯥꯏ
ꯀꯩ ꯍꯥꯏꯕ
ꯈꯔ ꯌꯨꯝꯒꯤꯅꯦ ꯄꯦꯟꯇꯤꯡꯒꯨꯝꯕ ꯇꯧꯒꯗꯧꯕ ꯂꯩꯌꯦꯕ
ꯑꯣ ꯄꯦꯟꯇꯤꯡ ꯍꯥꯏꯕ꯭ꯔꯥ ꯅꯪ
ꯎꯝ
ꯇꯥꯕ꯭ꯔꯣ
ꯇꯥꯏꯌꯦ ꯇꯥꯏꯌꯦ
ꯑꯣ ꯄꯦꯟꯇꯤꯡ ꯍꯩꯕ꯭ꯔ ꯅꯪ
ꯎꯝ ꯄꯦꯟꯇꯤꯡ ꯄꯦꯟꯇꯤꯡ
ꯍꯥꯥ
ꯍꯩꯌꯦ
ꯅꯪꯒꯤ ꯀꯩ ꯍꯥꯏꯁꯤꯔꯥ ꯅꯪꯒꯤ ꯅꯦꯠꯋꯥꯛꯁꯦ ꯌꯥꯝ ꯐꯠꯇꯦ
ꯇꯥꯔꯕꯣ
ꯍꯣꯏ
ꯇꯥꯏ ꯑꯗꯨꯗꯤ
ꯇꯥꯏꯌꯦ ꯍꯥꯏꯔ ꯑ ꯇꯥꯔꯒ ꯑꯃꯨꯛ ꯇꯥꯗ꯭ꯔꯤ ꯑꯗꯨꯝ ꯇꯧꯋꯦ
ꯑꯣ ꯅꯦꯠꯋꯥꯛ ꯄ꯭ꯔꯣꯕ꯭ꯂꯦꯝ ꯂꯩꯔꯝꯒꯅꯤ ꯑꯣ ꯂꯩꯌꯦ
ꯑꯣꯗꯥꯛꯇ ꯂꯩꯌꯦ
ꯐꯣꯟ ꯃꯅꯥꯛ ꯂꯩꯌꯣ ꯆꯦꯟꯒꯅꯨ ꯀꯔꯤꯔꯥ ꯀꯤꯕ꯭ꯔꯥ ꯀꯤꯒꯅꯣꯍꯦ ꯀꯩꯝꯇ ꯇꯧꯔꯔꯣꯏ
ꯑꯥꯎ ꯀꯤꯗꯦ ꯀꯤꯗꯦ
ꯍꯣꯏ ꯑꯗꯨꯅꯦ ꯍꯧꯖꯤꯛ ꯍꯧꯖꯤꯛꯗꯤ ꯀꯩꯗꯧꯔꯤꯕ
ꯍꯧꯖꯤꯛꯇꯤ ꯀꯩꯁꯨ ꯇꯧꯗꯦꯗ
ꯑ ꯁꯨꯝ ꯂꯩꯕ꯭ꯔꯥ
ꯑꯥꯎ ꯁꯨꯝ ꯂꯩꯔꯤ
ꯕꯣꯜꯗꯤ ꯌꯦꯡꯗ꯭ꯔꯣ
ꯉꯁꯤꯗꯤ ꯌꯦꯡꯗꯦ ꯍꯌꯦꯡ ꯑꯣꯢꯅ ꯌꯦꯡꯉꯅꯤ ꯁꯤꯗꯤ ꯉꯁꯤꯗꯤ ꯑꯩ ꯇꯨꯝꯃꯒ ꯂꯩꯔꯕ
ꯄꯣꯔꯠ ꯇꯧꯕ ꯇꯤꯝꯗꯣ ꯂꯩꯇ꯭ꯔꯕ
ꯑꯧ ꯑꯔꯖꯦꯟꯇꯤꯅꯥ ꯁꯥꯟꯅꯔꯒ ꯌꯦꯡꯉꯒꯦꯅ
ꯍꯣꯏ ꯑꯗꯨꯗꯤ ꯀꯩ ꯅꯨꯃꯤꯠꯇꯥꯔ ꯃ ꯑ ꯑꯔꯖꯦꯟꯇꯤꯅꯥ ꯊꯣꯛꯄꯗꯣ
ꯗꯦꯠ ꯁꯚꯦꯟꯗ ꯗꯦꯠ ꯁꯚꯦꯟꯒꯤ ꯑ ꯏꯚꯤꯅꯤꯡꯒꯤ ꯅꯥꯏꯟ ꯊꯥꯔꯇꯤꯗ
ꯑꯣ ꯑꯗꯨꯗꯤ ꯍꯌꯦꯡ ꯅꯠꯇ꯭ꯔꯣ
ꯑꯧ ꯍꯌꯦꯡ ꯏꯚꯤꯅꯤꯡꯒꯤ
ꯑ ꯑꯗꯨꯗꯤ ꯐꯖꯅ ꯉꯥꯏꯔꯣ
ꯎꯝ ꯅꯪꯗꯤ ꯀꯩꯁ ꯁꯄꯣꯔꯠ ꯇꯧꯒꯦ
ꯍꯥ ꯑꯩꯔꯣ
ꯀꯩ ꯇꯤꯝꯗꯁ ꯑ
ꯑꯩꯗꯤ ꯕ꯭ꯔꯥꯖꯤꯜ
ꯍꯣꯏ ꯃꯥꯏꯛ
ꯉꯝꯔꯁꯨ ꯉꯝꯗ꯭ꯔꯁꯨ ꯕ꯭ꯔꯥꯖꯤꯜ
ꯍꯣꯢ ꯅꯨꯡꯉꯥꯏꯇꯦꯀꯣ ꯅꯦꯃꯥꯔꯗꯨ ꯅꯨꯡꯉꯥꯏꯇꯦꯕ
ꯍꯣꯏ ꯌꯥꯝꯅ ꯅꯨꯡꯉꯥꯏꯇꯦ ꯑꯁ ꯀꯔꯤꯔꯥ ꯑꯩꯗꯤ
ꯎꯝ
ꯊꯃꯣꯏꯁꯦ ꯌꯥꯝꯅ ꯀꯥꯏꯈ꯭ꯔꯦ ꯉꯁꯤꯁꯦ
ꯍꯣꯏ ꯐꯥꯏꯅꯦꯜꯕꯧ ꯆꯡꯂꯗꯤ ꯐꯩꯗꯅ
ꯍꯣꯏ ꯑꯗꯨꯅꯦ ꯁꯤꯃꯤꯐꯥꯏꯅꯦꯜ ꯐꯥꯎ ꯌꯧꯗ꯭ꯔꯤ ꯑꯌꯥ ꯌꯥꯝꯅ ꯅꯨꯡꯉꯥꯏ ꯇꯦ ꯃꯥꯒꯤ ꯂꯥꯁꯠꯁꯨ ꯂꯥꯁꯁꯨ ꯑꯣꯏꯌꯦ ꯑꯩꯅ ꯈ꯭ꯋꯥꯏꯗꯒꯤ ꯄꯥꯝꯕꯗꯣ
ꯎꯝ
ꯌꯥꯝꯅ ꯅꯨꯡꯁꯤꯌꯦ ꯃꯥꯅ ꯀꯞꯄꯗꯣ ꯌꯦꯡꯔꯒ ꯀꯞꯅꯤꯡꯉꯦ꯫ ꯅꯠꯇ꯭ꯔꯥ
ꯃꯥꯅꯦ ꯃꯥꯅꯦ ꯃꯥꯗꯤ ꯁꯣꯛꯁꯨ ꯌꯥꯝ ꯁꯣꯛꯇ꯭ꯔꯣ
ꯇꯥꯕ꯭ꯔꯥ
ꯇꯥꯏꯌꯦ ꯇꯥꯏꯌꯦ
ꯑꯣ
ꯃꯥꯁꯨ ꯌꯥꯝ ꯁꯣꯛꯀꯜꯂꯤꯗꯅꯀꯣ
ꯍꯣꯏ ꯑꯗꯨꯅꯦ ꯃꯥꯗꯣ ꯏꯟꯖꯣꯔꯁꯨ ꯇꯧꯋꯦ ꯑꯗꯨꯒꯤꯀꯣ
ꯍꯣꯏ
ꯑꯗꯨꯒ ꯃꯥ ꯁꯟꯅꯥꯅꯤꯡꯕꯗꯣ ꯑꯪ ꯁꯣꯛꯔꯁꯨ ꯑꯗꯨꯝ ꯁꯥꯟꯅꯕꯗꯣ ꯑꯗꯨꯒꯤ ꯅꯨꯡꯁꯤꯁꯨ ꯅꯨꯡꯁꯤꯌꯦ ꯃꯥꯅ ꯂꯥꯁꯠꯁꯨ ꯂꯥꯁꯅꯦ ꯑꯗꯨꯒꯤ ꯑꯩ ꯑꯩꯗꯤꯀꯣ ꯈꯜꯂꯒ ꯅꯨꯡꯉꯥꯏꯇꯦ꯫ ꯅꯪ ꯑ ꯅꯪꯁꯨ ꯌꯦꯡꯕ꯭ꯔꯥ
ꯑ ꯀꯅꯣꯗ ꯌꯦꯡꯕꯅꯦ ꯑꯩꯗꯤ ꯀꯅꯣ ꯑ ꯁ꯭ꯀꯣꯔꯗꯨꯗꯪ ꯌꯦꯡꯕꯅꯤꯗ ꯗꯨꯗ ꯌꯦꯡꯗꯦ ꯑꯩ ꯇꯨꯝ ꯍꯧꯒꯠꯂꯛꯄꯗ ꯢꯁꯀꯣꯔ ꯀꯌꯥ ꯆꯟꯒ꯭ꯔꯦꯗꯣ ꯌꯦꯡꯕꯅꯦ
ꯑꯣ ꯑꯗꯨꯗꯤ ꯑ ꯅꯪꯁꯦ ꯑ ꯕꯣꯜꯗ ꯑ ꯀ꯭ꯔꯤ ꯍꯥꯏꯁꯤꯔꯥ ꯌꯥꯝꯅꯗꯤ ꯏꯟꯇ꯭ꯔꯦꯁ ꯂꯩꯇꯕ ꯃꯥꯜꯂꯤꯀꯣ ꯑꯗꯨꯗꯤ
ꯑꯧ ꯌꯥꯝ ꯀꯟꯅꯗꯤ ꯂꯩꯇꯦ ꯑꯗꯣ ꯈꯔ ꯈꯔꯗꯤ ꯁꯨꯝ ꯌꯦꯡꯕꯗꯤ ꯅꯨꯡꯉꯥꯏꯕ꯫
ꯑꯣ ꯅꯪꯅ ꯁꯄꯣꯔ ꯁꯞꯄꯣꯔꯠ ꯇꯧꯕ ꯇꯤꯝ ꯆꯪꯔꯗꯤ ꯌꯦꯡꯕ
ꯌꯦꯡꯉꯤ
ꯀꯩꯒꯤ ꯃꯤ ꯑꯇꯣꯞꯄꯗꯤ ꯀꯩ ꯍꯥꯏꯁꯤꯔꯥ ꯕꯣꯜ ꯌꯦꯡꯗ꯭ꯔꯗꯤ ꯑꯩꯗꯤ ꯇꯨꯝꯕ ꯉꯝꯃꯣꯏ ꯇꯨꯝꯕ ꯉꯝꯃꯣꯏ ꯍꯥꯏꯕ ꯁꯤꯡ ꯂꯣꯏ ꯅꯪꯗꯤ ꯑꯁ ꯑꯗꯨꯗꯤ ꯅꯪꯗꯤ ꯐ꯭ꯔꯤꯗꯝꯅꯤꯍꯦ
ꯑꯧ
ꯌꯥꯝ ꯀꯔꯤ ꯍꯥꯏꯁꯤꯔ ꯅꯪ ꯁꯦ ꯌꯥꯝ ꯂꯦꯝꯃꯦꯍꯦ ꯑꯗꯨꯗꯤ ꯌꯥꯝ ꯅꯩꯕ ꯅꯨꯄꯥꯅꯤꯍꯦ ꯑꯗꯨꯗꯤ
ꯍꯣꯏ ꯃꯣꯔꯅꯤꯡꯒꯤ ꯕ꯭ꯔꯦꯛꯐꯥꯁ ꯇꯧꯔꯕꯣ
ꯑ ꯍꯣꯏ ꯇꯧꯔꯦ꯫ ꯇꯧꯕ ꯂꯣꯏꯔꯦ ꯑꯥ ꯑꯗꯨꯝ ꯕ꯭ꯔꯦꯗꯀꯨꯝꯕ ꯑꯗꯨꯝ ꯆꯥꯔꯦ ꯅꯪꯗꯤ
ꯑꯩꯗꯤ ꯀꯩꯅꯣꯅꯤꯗ ꯑ ꯀꯩꯅꯣ ꯕꯅꯥꯅ ꯑꯃꯒ
ꯍꯣꯏ ꯍꯣꯏ ꯑꯗꯨꯅꯦ ꯅꯣꯏ ꯅꯣꯏꯒꯤꯗꯣ ꯕꯅꯅꯥꯒꯥ ꯁ ꯁꯒꯣꯝ ꯁꯒꯣꯝ ꯍꯥꯏꯕ꯭ꯔꯥ?
ꯅꯠꯇ꯭ꯔꯥ꯫
ꯑꯥ ꯃꯥꯅꯦ
ꯇꯥꯕ꯭ꯔꯥ꯫
ꯇꯥꯏꯌꯦ꯫
ꯑꯁ ꯅꯒꯤꯁꯦ ꯇꯥꯕꯒꯨꯝ ꯇꯥꯗꯕꯒꯨꯝ ꯑꯗꯨꯝ ꯇꯧꯋꯦ꯫
ꯍꯜꯂꯣ ꯇꯥꯔꯕꫭ꯫
ꯍꯣꯏ ꯇꯥꯏꯌꯦ ꯍꯧꯖꯤꯛꯇꯤ꯫
ꯑꯩꯖꯨ ꯇꯥꯌꯦ-ꯇꯥꯌꯦ꯫
ꯑꯥꯎ ꯑꫭ ꯅꯣꯏꯁꯦ ꯕ꯭ꯔꯦꯛꯐꯥꯁꯀꯨꯝꯕꯗꯤ ꯕꯅꯅꯥ ꯒꯨꯝꯕꯥ ꯑ ꯑꯗꯨꯒ ꯌꯦꯟꯔꯨꯝꯒꯨꯝꯕ ꯑꯗꯨꯒ ꯁꯪꯒꯣꯝ ꯑꯗꯨꯝ ꯗꯨꯃꯥꯏꯅ ꯊꯥꯛꯏꯀꯣ꯫
ꯍꯣꯏ ꯐꯠꯇꯕ ꯃꯤꯁꯤꯡꯁꯨ ꯂꯩꯌꯦꯗ꯫
ꯑꯣ ꯅꯪꯗꯤ꯫
ꯑꯩꯅ ꯈꯔ ꯀꯩꯅꯣ ꯇꯧꯕꯒꯤ ꯊꯛꯄꯩ ꯋꯥꯅꯦꯕ꯫
ꯑꯥ꯫
ꯆꯥ ꯑꯣꯏꯅ ꯊꯛꯑꯁꯨ ꯌꯥꯏꯑꯦꯕ ꯑꯗꯣ ꯆꯥꯗꫭ ꯃꫭꯔꯅꯤꯡꯗ ꯆꯥ ꯊꯛꯅꯤꯡꯗꯕ ꯍꯥꯏꯇꯥꯔꯦ꯫
ꯑꫭ꯫
ꯑꯗꯨꯒꯤ ꯑꯩꯅ
ꯑꯗꯨꯗꯤ ꯆꯥꯛ ꯆꯥꯕꯗꯤ ꯀꯩꯀꯥꯟꯗ ꯆꯥꯕ꯭ꯔꯥ꯫
ꯆꯥꯛ ꯆꯥꯕꯁꯦ ꯑꯦꯂꯚꯦꯟ ꯑꫭ ꯇꯨꯋꯦꯞ ꯑꯗꯥꯏꯗ ꯆꯥꯑꯦ꯫
ꯑꯣ ꯑꯣꯥ ꯑꯣꯥ꯫ ꯊꯦꯡꯍꯦ ꯑꯗꯨ
ꯑꯈꯣꯏꯒꯤꯗꯤ ꯍꯣꯏ꯫ ꯑꯈꯣꯏꯒꯤꯗꯤ ꯍꯥ ꯅꯈꯣꯏꯒꯤꯗꯤ ꯀꯔꯝ ꯀꯥꯟꯗ ꯆꯥꯒꯦ꯫
ꯃꯄꯥꯟꯗꯥ꯫
ꯇ ꯦꯅꯈꯣꯏꯒꯤꯗꯤ ꯀꯔꯝ ꯀꯥꯟ ꯆꯥꯒꯦꯕ꯫
ꯑ ꯑꯈꯣꯏꯗꯤ ꯄꯨꯡ ꯑ ꯀꯩ ꯍꯥꯏꯁꯤꯔꯥ ꯅꯥꯏꯟ ꯇꯦꯟꯗ ꯑꯗꯨꯝ ꯆꯥꯑꯦ꯫
ꯀꯩꯅꫭ ꯂꯩꯕ꯭ꯔꯣ ꯑꯁꯤ ꯆ ꯆꯤꯡꯗ ꯂꯩꯕ꯭ꯔꯣ ꯇꯝꯄꯥꯛꯇ ꯂꯩꯕ꯭ꯔꫭ꯫
ꯆꯤꯡꯗ ꯂꯩꯌꯦ ꯍꯟꯗꯛꯇꯤ ꯍꯥꯏꯕꯗꯤ ꯚꯦꯀꯦꯁꯟ ꯂꯩꯕꯒꯤꯀꯣ꯫
ꯍꯣꯏ꯫
ꯍꯟꯗꯛꯁꯦ ꯚꯦꯀꯦꯁꯟ ꯂꯩꯕꯒꯤ ꯂꯣꯏꯗꯧꯔꯦ ꯑꯥ ꯀꯣꯂꯦꯖꯇꯤ ꯑꯗꯨꯝ ꯑꯗꯨꯝ ꯂꯩ ꯂꯩꯕ ꯀꯣꯂꯦꯖꯇ ꯑꯗꯨꯝ ꯇꯝꯑꯦ꯫
ꯁꯤꯕ ꯇꯝꯄꯥꯛꯇ ꯇꯝꯕꯀꯣ꯫
ꯍꯣꯏ ꯍꯣꯏ꯫
ꯍꯣꯁꯇꯦꯜꯗ ꯂꯩꯔꯣ ꯔꯦꯟꯇ ꯂꯩꯕ꯭ꯔꯣ꯫
ꯎꯝ ꯑꯈꯣꯏꯗꯤ ꯔꯦꯟꯗ ꯂꯩꯌꯦ꯫
ꯐꯩꯌꯦ ꯐꯩꯌꯦ ꯔꯦꯟꯁꯤꯕꯨ ꯀꯌꯥ ꯄꯤꯅꯔꯤꯒꯦ ꯍꯧꯖꯤꯛꯀꯥꯟꯁꯤꯕꯣ꯫ ꯚꯔꯥ ꯆꯥꯎꯕ꯭ꯔꯣ ꯔꯦꯟ꯫
ꯍꯣꯏ ꯆꯥꯎꯋꯦ ꯍꯟꯗꯛꯗꯤ꯫
ꯌꯥꯝ ꯇꯥꯡꯉꯦ ꯍꯟꯗꯛꯇꯤ
ꯅꯣꯏꯗꯤ
ꯑꯩꯒꯤ ꯌꯨꯝꯗ ꯂꯩꯌꯦ
ꯑꯥ ꯇꯁꯦꯡꯕ ꯌꯨꯝꯗ
ꯑꯥ ꯇꯁꯦꯡꯕ ꯌꯨꯝꯗ
ꯑꯥ ꯌꯥꯝ ꯐꯩꯍꯦ ꯅꯣꯏꯗꯤ ꯑꯩꯈꯣꯏꯗꯤ ꯔꯦꯟ ꯃꯃꯜ ꯄꯤꯔꯒ ꯄꯤꯔꯒ ꯀꯣ
ꯎꯝ
ꯂꯩꯗ꯭ꯔꯁꯨ ꯌꯥꯗꯦ ꯑꯗꯨꯒꯤ ꯑꯗꯨꯝ ꯂꯩꯌꯦ ꯑꯩꯈꯣꯏꯗꯤ ꯀꯩ ꯍꯥꯏꯁꯤꯔ ꯑꯥ ꯈꯨꯟ ꯈꯨꯟꯗ ꯑꯥ ꯂꯩꯕ ꯗꯣ ꯑꯩꯈꯣꯏꯗꯤ ꯑꯁ ꯈꯪꯗꯦꯗ
ꯇꯝꯄꯥꯛꯇ ꯍꯥꯏꯕ꯭ꯔꯥ ꯅꯣꯏ ꯃꯄꯥꯟꯗ ꯂꯩꯕꯗꯣ
ꯍꯣꯏ
ꯇꯥꯕ꯭ꯔꯣ
ꯇꯥꯏꯌꯦ ꯇꯥꯏꯌꯦ
ꯎꯝ ꯃꯄꯥꯟꯗ ꯂꯩꯕ꯭ꯔꯣ ꯇꯝꯄꯥꯛꯇ ꯂꯩꯕ ꯍꯥꯏꯕ꯭ꯔꯥ
ꯃꯄꯥꯟꯗ ꯂꯩꯕꯗꯤ
ꯍꯥꯥ
ꯃꯄꯥꯟꯗ ꯂꯩꯕ ꯍꯥꯏꯗꯤ ꯀꯔꯝꯕꯅꯣ
ꯍꯜꯂꯣ
ꯑꯥ ꯃꯄꯥꯟꯗ ꯍꯥꯏꯕꯗꯤ ꯑꯥ ꯆꯦ ꯆꯦ ꯆꯦ ꯅꯣꯏ ꯑꯁ ꯀꯩ ꯍꯥꯏꯕ꯭ꯔꯥ ꯅꯣꯏ ꯂꯣꯟꯗ ꯇꯝꯄꯥꯛꯇ ꯍꯥꯏꯕ꯭ꯔꯥ ꯑꯗꯨꯝ ꯑꯗꯨꯝ ꯍꯥꯏꯗꯅ
ꯃꯄꯥꯟꯗ ꯍꯥꯏ ꯇꯥꯔꯗꯤ ꯀꯩꯅꯣꯗ ꯑꯇꯣꯞꯄ ꯏꯁꯇꯦꯠꯇ ꯍꯥꯏꯇꯔꯦ
ꯑꯣ
ꯑꯇꯣꯞꯄ ꯏꯁꯇꯦꯠꯇ ꯂꯩꯕ ꯍꯥꯏꯁꯦ ꯃꯄꯥꯟꯗ ꯂꯩꯕ
ꯑꯣ ꯑꯗꯨꯒ
ꯇꯝꯄꯥꯛ ꯍꯥꯏꯇꯥꯥꯔꯗꯤ ꯃꯅꯤꯄꯨꯔ ꯃꯅꯨꯡ ꯑꯗꯨꯝ ꯆꯤꯡꯉꯤꯗꯅ
ꯍꯥ ꯍꯥ ꯍꯥ
ꯇꯝꯄꯥꯛ ꯍꯥꯏꯇꯥꯔꯗꯤ ꯑꯩꯈꯣꯏ ꯏꯁꯇꯦꯠ ꯃꯅꯨꯡ ꯑꯗꯨꯝ ꯆꯤꯡꯉꯦꯗꯅ
ꯑꯣ ꯍꯣꯏ ꯍꯣꯏ ꯑꯗꯨꯅꯦ
ꯆꯤꯡ ꯑꯣꯏꯔꯁꯨ ꯇꯝꯄꯥꯛ ꯑꯣꯏꯔꯁꯨ ꯏꯁꯇꯦꯠ
ꯇꯝꯄꯥꯛꯇ ꯂꯩꯕꯅ ꯑꯩꯈꯣꯏꯗꯤ ꯌꯥꯝꯅ ꯂꯩꯌꯦ ꯑꯩꯈꯣꯏꯗꯤ ꯍꯥꯏꯇꯥꯔꯦ ꯏꯁ꯭ꯀꯨꯜ
ꯍꯣꯏ
ꯀꯥꯕꯒꯤꯀꯣ
ꯎꯝ ꯐꯩ ꯐꯩ ꯐꯣꯔꯠ ꯁꯦꯃꯤꯁꯇꯔꯣ ꯀꯌꯥꯅꯣ ꯐꯤꯝꯂꯣ
ꯍꯥꯥ꯫
ꯁꯦꯃꯤꯁꯇꯔ ꯀꯌꯥꯅꯣ꯫
ꯊꯥꯔꯠ ꯅꯪꯗꯤ꯫
ꯑꯩꯗꯤ ꯂꯣꯏꯔꯦꯗ꯫
ꯑꯣ ꯑꯁ ꯌꯥꯝ ꯅꯨꯡꯉꯥꯏꯍꯦ ꯑꯗꯨꯗꯤ꯫
ꯑꯧ꯫
ꯀꯣꯂꯦꯖ ꯀꯥꯕꯁꯨ ꯊꯕꯛ ꯂꯩꯕꯒꯨꯝ ꯑꯗꯨꯝ ꯇꯧꯕꯅꯦ꯫ ꯊꯕꯛ ꯂꯩꯕꯒ ꯑꯗꯨꯝ ꯆꯞ ꯃꯥꯟꯅꯕꯅꯦ꯫
ꯍꯣꯏ꯫ ꯅꯨꯡꯉꯥꯏꯕꯅꯤ ꯀꯣꯂꯦꯖ ꯂꯥꯏꯞꯁꯨ꯫
ꯍꯣꯏ ꯅꯨꯡꯉꯥꯏꯌꯦ ꯑꯗꯨ ꯑꯣꯏꯔꯁꯨ ꯌꯥꯝ ꯋꯥꯏ ꯍꯥꯏꯇꯥꯔꯦ꯫ ꯅꯨꯡꯉꯥꯏꯁꯨ ꯅꯨꯡꯉꯥꯏꯌꯦ ꯋꯥꯁꯨ ꯋꯥꯏꯑꯦ ꯅꯠꯇ꯭ꯔꯣ꯫
ꯃꯥꯅꯤ꯫
ꯅꯪꯗꯤ ꯂꯣꯏꯔꯦ꯫
ꯑꯦꯛꯖꯥꯝ ꯃꯇꯝꯗꯗꯤ ꯋꯥꯕ ꯅꯠꯇ꯭ꯔꯥ ꯀꯥꯕ ꯂꯣꯏꯈ꯭ꯔꯦ꯫ ꯑꯦꯖꯥꯝ ꯃꯇꯝꯗ ꯈꯠꯇꯅꯦ ꯋꯥꯕ꯫
ꯑꯥꯎ ꯑꯥꯎ ꯑꯥꯎ ꯑꯗꯨꯅꯦ꯫ ꯃꯥꯗꯣ
ꯆꯤꯡꯗꯥꯗꯤ ꯀꯩꯀꯩ ꯅꯣꯡ ꯏꯁꯤꯡ ꯇꯥꯕ꯭ꯔꯥ ꯀꯃꯥꯏꯅ ꯇꯧꯒꯦ꯫
ꯍꯥꯏꯕꯗꯤ꯫
ꯍꯜꯂꯣ ꯅꯣꯡ ꯂꯧ ꯎꯕꯒ ꯌꯥꯅꯔꯤꯕꯣ ꯁꯤꯅꯤ꯫
ꯑꯥꯎ ꯍꯣꯏ ꯍꯣꯏ꯫ ꯂꯧꯒꯨꯝꯕ ꯆꯠꯂꯒ ꯂꯣꯏꯔꯦ ꯍꯟꯗꯛꯁꯦ ꯑꯩꯈꯣꯏꯗꯤ꯫ ꯑꯩꯈꯣꯏꯗꯤ ꯂꯧ ꯂꯩꯇꯦ ꯑꯗꯨ ꯑꯣꯏꯔꯁꯨ ꯑꯩꯈꯣꯏ ꯏꯃꯥꯟꯅꯕꯤꯒꯤ꯫ ꯂꯩꯕꯗꯣ꯫ ꯑꯗꯨꯗ ꯑꯗꯨꯝ ꯆꯠꯂꯦ ꯃꯣꯏꯅ ꯑꯥ ꯆꯠꯁꯦ ꯍꯥꯏꯕꯒꯤꯀꯣ꯫ ꯑꯗꯨꯒꯤ ꯅꯨꯡꯉꯥꯏꯇꯦ ꯍꯥꯏꯔꯒ ꯑꯗꯨꯝ ꯆꯠꯂꯦ ꯑꯗꯨꯒ ꯅꯨꯡꯉꯥꯏꯁꯨ ꯅꯨꯡꯉꯥꯏꯌ ꯍꯥꯏꯇꯥꯔꯦ ꯂꯥꯎꯗꯥ ꯇꯥꯕ꯭ꯔꯥ꯫
ꯇꯥꯏ ꯇꯥꯏ꯫
ꯑꯥꯎ ꯂꯧꯗ ꯆꯥꯛ ꯆꯥꯔꯒ ꯀꯩꯅꯣꯝ ꯑꯗꯨꯝ ꯁꯤꯡꯖꯨꯒꯨꯝꯕ ꯆꯥꯔꯒ ꯅꯨꯡꯉꯥꯏꯗꯅ꯫
ꯍꯣꯢ ꯃꯥꯅꯤ꯫
ꯑꯥ ꯌꯨꯝꯗ ꯀꯩ ꯍꯥꯏꯁꯤꯔꯥ ꯍꯥꯎꯇꯕ ꯍꯤꯟꯖꯥꯡꯒꯨꯝꯕꯗꯣ꯫ ꯂꯥꯎꯗ ꯆꯠꯂꯒ ꯆꯥꯔꯗꯤ ꯌꯥꯝ ꯀꯔꯤ ꯍꯥꯏꯁꯤꯔꯥ ꯑꯥꯎ ꯍꯥꯎꯕ ꯍꯦꯜꯂꯦ ꯍꯥꯏꯕꯗꯣ꯫ ꯑꯗꯨꯝ ꯇꯧꯋꯦꯕ ꯑꯗꯨꯒꯤ ꯅꯨꯡꯉꯥꯏꯁꯨ ꯅꯨꯡꯉꯥꯏꯌꯦ ꯋꯥꯁꯨ ꯋꯥꯏꯑꯦ꯫
ꯑꯦꯟꯖꯣꯏꯃꯦꯟ ꯃꯈꯜ ꯑꯃꯅꯦꯕ꯫
ꯑꯥꯎ ꯍꯟꯗꯛꯇꯤ ꯑꯥ ꯈꯨꯟꯗ